ꯑꯗꯨꯅꯦ ꯑꯩꯁꯨꯅꯦ ꯍꯥꯏꯗꯤ ꯑꯁ ꯇꯥꯏꯌꯦ ꯇꯥꯏꯌꯦ
ꯎꯝ
ꯑꯗꯣ ꯅꯪꯒꯤ ꯀꯩꯅꯣꯗꯨꯁꯨ ꯌꯥꯏ ꯅꯪꯅ ꯈꯜꯂꯤꯗꯨꯁꯨ ꯌꯥꯏ ꯍꯥꯏꯕꯗꯤ ꯅꯪ ꯈꯜꯂꯤꯗꯨꯁꯨ ꯅꯪꯉꯣꯟꯗ ꯃꯥꯡꯖꯕ ꯅꯠꯇꯦ ꯀꯥꯟꯅꯕꯅꯦ ꯑꯗꯣ ꯑꯩꯅ ꯈꯜꯂꯤꯁꯤꯁꯨ ꯑꯗꯨꯁꯨ ꯍꯥꯏꯗꯤ ꯑꯗꯨꯁꯨ ꯑꯗꯨꯅꯦ ꯑꯩꯅ ꯈꯜꯂꯤꯁꯤꯁꯨꯅꯦ ꯀꯩꯅꯣꯅꯦꯕ ꯌꯥ
ꯍꯟꯇꯛꯅꯦ ꯆꯅꯝꯦ ꯇꯥꯕ
ꯇꯥꯌꯦ
ꯎꯝ ꯍꯟꯗꯛ ꯑꯅꯧꯕ ꯁꯥꯇ꯭ꯔ ꯆꯪꯕꯗꯣ ꯑꯗꯨꯗꯣ ꯑꯩꯈꯣꯏꯅꯤ ꯃꯈꯥꯍꯧꯗ ꯌꯥꯗꯕꯣ ꯅꯪ ꯌꯥꯎꯏ ꯊꯨꯅ ꯌꯥꯎꯁꯜꯂꯕ꯭ꯔꯣ ꯍꯥꯏꯕꯗꯤ ꯐꯪꯍꯧꯔꯣꯏꯕ
ꯑꯩꯁꯦ ꯑꯩ ꯀꯟꯐ꯭ꯌꯨꯁ ꯆꯠꯄ ꯑꯃ ꯂꯩꯔꯦ
ꯀꯩꯅꯣ
ꯑꯩꯁꯦ ꯈꯣꯡꯒ꯭ꯔꯥꯎ ꯑꯃ ꯀꯛꯄꯅꯦꯕ
ꯑ
ꯑꯗꯨ ꯃꯣꯏꯅ ꯗꯦꯠ ꯇ꯭ꯋꯦꯟꯇꯤ ꯋꯥꯟꯗ ꯌꯧꯔꯛꯀꯅꯤꯅ ꯑꯩꯉꯣꯟꯗ ꯍꯥꯏꯔꯦ ꯑꯗꯨ ꯌꯧꯔꯛꯇ꯭ꯔꯦꯕ
ꯑ
ꯄꯩꯁꯥꯁꯦ ꯑꯣꯏꯅ ꯔꯤꯐꯟ ꯇꯧꯊꯣꯔꯛꯑꯦꯕ ꯍꯧꯖꯤꯛꯁꯦ
ꯑꯗꯤ ꯌꯧꯔꯛ ꯑꯥꯔꯣꯏ ꯐꯗꯋꯥ
ꯑꯗꯨꯅꯦ ꯑꯩꯁꯦ ꯀꯅꯣ ꯃꯣꯏꯅ ꯇ꯭ꯋꯦꯟꯇꯤ ꯋꯥꯟꯗ ꯌꯧꯔꯛꯀꯅꯤꯅ ꯍꯥꯏꯔ ꯑꯃꯨꯛ ꯇꯧꯁꯜꯂꯛꯏꯁꯦ ꯈꯜꯂꯤꯅꯦ
ꯌꯧꯔꯛꯑꯗꯤ ꯐꯔꯦ ꯀꯩꯅꯣ ꯄꯩꯁꯥꯗꯤ ꯔꯤꯐꯟ ꯇꯧꯊꯣꯔꯝ ꯅꯠꯇ꯭ꯔꯣ ꯌꯧꯔꯛꯑꯁꯨ ꯐꯔꯦ ꯌꯧꯔꯒꯁꯨ ꯐꯔꯦ
ꯑꯗꯣ ꯑꯩꯈꯣꯏꯁꯤ ꯖꯤꯄꯤꯗ ꯀꯛꯄ ꯌꯥꯗꯣꯏꯔꯤꯁꯦ ꯀꯩꯒꯤ ꯑꯣꯏꯖꯥꯠꯅꯣ
ꯈꯪꯒꯦ ꯃꯣꯏ ꯎ ꯗꯤꯂꯤꯚꯔꯦꯕꯜ ꯇꯧꯕ ꯌꯥꯕ ꯖꯒꯥ ꯌꯥꯗꯕ ꯖꯒꯥ ꯂꯩꯕꯅꯦꯕ ꯃꯣꯏꯒꯤ ꯃꯤ ꯂꯩꯇꯕꯒꯤ ꯍꯥꯏꯇꯥꯔꯦ ꯑꯦꯔꯤꯌꯥꯁꯦ
ꯑꯗ ꯃꯃꯥꯡ ꯃꯃꯥꯡꯗꯤ ꯑꯩꯗꯤ ꯁ꯭ꯋꯥꯏꯁꯤꯗꯗꯤ ꯌꯥꯐꯝꯗꯤ ꯊꯣꯛꯏꯅ ꯈꯜꯂꯤꯅꯦ
ꯍꯅꯤ
ꯌꯥꯗ ꯃꯔꯝꯗꯤ ꯂꯩ ꯂꯩꯇꯦꯗꯅꯥ
ꯍꯣꯏ ꯏꯝꯐꯥꯜꯗꯤ ꯃꯌꯥꯗꯤ ꯏꯌꯥꯔꯄꯣꯔꯠꯇꯁꯨ ꯅꯣꯛꯅꯔꯤꯅꯤ
ꯑꯗꯨꯅꯦ ꯑꯩꯁꯨ ꯉꯛꯑꯦ ꯍꯥꯏꯕ ꯀꯧꯅꯦ ꯁꯤꯗꯕꯨ ꯗꯦꯜꯂꯤꯕꯗꯤ ꯌꯥꯗꯦ
ꯑꯗꯨ ꯑꯔꯥꯞꯄ ꯖꯒꯥꯗꯒ ꯌꯥꯁꯜꯂꯛꯀꯅꯤ
ꯑꯔꯥꯞꯄ ꯖꯒꯥꯗ ꯌꯥꯏꯕ ꯑꯩꯈꯣꯏꯒꯤ ꯂꯥꯞꯈ꯭ꯔꯕ ꯌꯥꯏ ꯁꯤꯗ ꯌꯥꯗꯦ ꯍꯥꯏꯕ ꯅꯪꯕꯨ
ꯑꯗꯨꯗꯂ
ꯀ ꯉꯔꯦꯁꯨ ꯀꯃꯥꯏꯅ ꯍ ꯄꯨꯅ ꯇꯧꯔꯤꯁꯦ ꯄꯩꯁꯥꯁꯦ ꯌꯥꯝꯅ ꯇꯥꯅꯤꯡꯉꯦ ꯁꯦꯡꯅ ꯍꯥꯏꯔꯕꯗ ꯄꯩꯁꯥꯁꯤꯕꯨ ꯊꯣꯛꯄ ꯌꯥꯕ ꯄꯩꯁꯥꯁꯦ ꯊꯣꯛꯄ ꯌꯥꯕ ꯂꯝꯕꯤꯁꯦ ꯑꯃꯇꯪ ꯂꯩꯈ꯭ꯔꯗꯤꯅꯦ ꯋꯥꯅꯤꯉꯥꯏ ꯂꯩꯇꯦ ꯌꯨꯝꯗ ꯇꯔꯥ ꯀꯨꯟꯒꯤ ꯉꯍꯥꯛ ꯍꯦꯛꯇ ꯍꯥꯏꯔꯤꯁꯤꯁꯨ ꯍꯥꯔꯔꯣꯏ ꯍꯥꯏꯗꯤ ꯁ ꯇꯔꯥꯒ ꯨ ꯃꯉꯥꯒꯤꯁꯨ ꯑꯇꯣꯞꯅꯦ ꯍꯥꯏꯔꯤ ꯌꯦ
ꯃꯥꯅꯦꯦ
ꯐꯣꯟ ꯄꯥꯏꯅꯦ ꯑꯗꯨꯧꯗꯤ ꯏꯁꯥꯅ ꯕꯤꯂꯦꯟꯁ ꯆꯥꯞꯇ꯭ꯔꯕꯥꯎ ꯉꯝꯗ꯭ꯔꯦ
ꯍꯣꯏ ꯈꯪꯅꯦ ꯑꯩ ꯃꯦꯝꯃ ꯐꯣꯟ ꯑꯃꯥꯎ ꯂꯩ ꯂꯩꯗ꯭ꯔꯦ
ꯑ ꯑ ꯄꯨꯁꯤ ꯐꯣꯟꯣꯟ ꯣꯂꯥꯏꯖꯗ꯭ꯔꯤꯌꯦ
ꯁꯤ ꯑꯩꯅ ꯄꯥꯏꯔꯤꯕ ꯐꯣꯟꯁꯦ ꯆꯍꯤ ꯑꯍꯨꯝ ꯁꯨꯔꯦꯕ ꯍꯦꯟꯕ ꯍꯦꯜꯂꯛꯄ ꯑꯗꯣ ꯌꯦꯣ ꯀꯣꯄꯦ ꯇꯣꯏꯔꯦ ꯇꯦꯝ ꯄꯔꯕꯨꯣꯛ ꯅꯅꯥꯞꯇ
ꯅꯪ ꯂꯩꯒꯦ ꯂꯩꯒꯦ ꯍꯥꯏꯣ ꯂꯩꯒꯦ ꯍꯥꯏꯗ꯭ꯔꯣ
ꯍꯥꯏꯕꯨꯗꯤ ꯍꯥꯏꯗꯤ ꯇꯟꯗꯅ ꯑꯗꯨ ꯉꯝꯗꯦ ꯍꯥꯏꯕ ꯍꯥꯏꯕꯗꯨ ꯏꯁꯥꯒꯤ ꯄꯩꯁꯥ ꯈꯔ ꯂꯩꯕꯔꯤꯀꯣ
ꯆꯞ ꯃꯥꯟꯅꯩ ꯁꯤꯜꯄ ꯅꯪꯒꯥꯏꯒ ꯑꯩꯁꯨꯅꯦ ꯑꯩꯒꯤ ꯄꯨꯟꯁꯤꯁꯤꯗ ꯑꯩꯒꯤꯅꯦ ꯐꯣꯟ ꯑꯃꯨꯛ ꯂꯩꯖꯔꯒꯦ ꯠꯇ꯭ꯔꯤꯕꯀꯣ ꯑꯗꯣ ꯑꯩ ꯍꯥꯏꯗꯤ ꯍꯥꯏꯕ ꯇꯁꯦꯡꯅ ꯉꯝꯗꯦꯕ ꯑꯩꯁꯨ ꯈꯪꯉꯕ ꯑꯩ ꯌꯥꯝ ꯇꯧꯔ ꯑꯩ ꯍꯥꯟꯅꯗꯤ ꯉꯝꯃꯝꯃꯦ ꯑꯗꯨ ꯍꯧꯖꯤꯛꯇꯤꯅꯦ ꯍꯥꯏꯗꯤ ꯁꯨꯝ ꯍꯥꯏꯗꯤ ꯆꯍꯤꯁꯦ ꯅꯣꯡꯃꯄ ꯍꯧꯀꯠꯂꯛꯏꯕꯅ ꯈꯤꯇꯪꯗꯁꯨ ꯏꯃꯨꯡꯒꯤ ꯑꯋꯥꯕꯁꯦ ꯑꯁ ꯑꯩꯅ ꯁꯤꯗꯁꯤꯗ ꯐꯣꯟꯗꯨ ꯂꯩꯁꯤ ꯁꯤꯜꯂꯣꯏꯔ ꯈꯟꯕꯗꯅꯦ ꯑꯗꯩ ꯁꯤ ꯂꯩꯕ ꯍꯥꯏꯁꯦ ꯌꯦꯉꯛ ꯅꯨꯡꯇꯤꯒꯤ ꯄꯩꯁꯥ ꯂꯣꯏ ꯅꯪ ꯄꯩꯁꯥ ꯂꯣꯏ
ꯃꯥꯅꯦ ꯌꯥꯎꯗ ꯌꯥꯎꯗ ꯐꯦꯃ ꯂꯏ ꯐꯦꯃ
ꯇꯔꯥ ꯌꯥꯎꯗꯅ ꯅꯪ ꯂꯥꯛ ꯑꯃ ꯁꯥꯔꯛꯄ ꯌꯥꯝ ꯅꯠꯇꯦꯕ ꯅꯪꯒꯤ ꯃ ꯃꯆꯤꯠ ꯃꯆꯤꯠꯇꯨ ꯄꯨꯟꯁꯤꯜꯂꯣ ꯅꯪ ꯊꯥ ꯑꯝꯗ ꯀꯌꯥ ꯂꯣꯏꯒꯦꯣ
ꯍꯟꯗꯛꯀꯤꯁꯨ ꯌꯥꯝ ꯐꯅꯌꯥꯝꯅ ꯆꯠꯂꯤꯁꯦ ꯑꯩꯅꯦ ꯑꯁꯄꯁꯔꯝ ꯆꯠꯁ ꯅ ꯃꯌꯥ
ꯁꯤꯤꯗꯥꯥ ꯂꯥꯏꯏꯕꯁꯤꯅ ꯕꯨꯍꯦꯅ ꯆꯠꯂꯦ ꯔꯦꯟꯗ ꯂꯩꯕꯗ ꯇꯁꯦꯡꯅ ꯍꯥꯏꯒꯦ ꯑꯩ ꯔꯦꯟꯗ ꯂꯩꯕ ꯁꯨꯃꯅ ꯄꯩꯁꯥ ꯁꯨꯡ ꯆꯥ ꯆꯥꯗꯦ ꯔꯦꯟ ꯔꯦꯠ ꯇ ꯂꯩꯕꯗ ꯑꯩ ꯄꯩꯁꯥ
ꯁ ꯑꯥꯟꯃꯅꯦ
ꯑꯩꯗꯤꯅꯦ ꯇꯁꯦꯡꯅ ꯍꯥꯏꯒ ꯃꯥꯟꯅꯗꯦ ꯔꯦꯟꯗꯗꯤꯅꯦ ꯆꯥꯛ ꯏꯟꯁꯥꯡ ꯆꯥꯏ ꯑꯗꯒꯤ ꯍꯣꯏ ꯑꯌꯨꯛꯇ ꯕ꯭ꯔꯦꯛꯐꯥꯁ ꯍꯥꯏꯁꯦ ꯀꯩꯁꯨ ꯆꯥꯗꯕꯒꯨꯝꯕꯅꯦ ꯆꯥꯗꯦ ꯑꯗꯨ ꯁꯤꯗꯗꯤ ꯑꯃꯨꯛ ꯈꯤꯇꯪ ꯍꯥꯎꯔꯛꯇꯕꯒ ꯂꯩꯔꯨꯁꯤ ꯈꯤꯇꯪ ꯑꯥꯗꯗꯤꯅꯦ ꯑꯗꯨꯗꯨꯃꯗꯤ ꯂꯩꯇ꯭ꯔꯦ ꯍꯥꯏꯕꯗꯤ ꯑꯁ ꯍꯣꯔꯦꯟꯅꯗꯤ ꯆꯥꯗꯕ ꯍꯥꯏꯗꯤ ꯄꯩꯁꯥꯗ ꯆꯠꯂꯤꯅꯤ ꯈꯜꯂꯒ ꯑꯥꯗꯅꯅꯦ ꯆꯥꯊꯣꯛ ꯊꯛꯄꯣꯛꯇꯦꯕ ꯇꯁꯦꯡꯅ ꯍꯥꯏꯔꯩꯗꯤ ꯑꯇ ꯁꯤꯗꯗꯤꯅꯦ ꯌꯥꯝ ꯆꯥꯖꯔꯨꯕꯩ ꯅꯠꯇꯕ ꯃꯌꯥꯝꯅ ꯑꯇꯥꯡꯕ ꯆꯥꯔ ꯑꯩꯅ ꯍꯣꯡꯕ ꯆꯥꯕꯕꯨ ꯑꯣꯏꯔꯁꯨ ꯑꯗꯨꯝ ꯄꯩꯁꯥꯅ ꯆꯞꯁꯤ ꯃꯥꯟꯅꯩꯌꯦꯕ
ꯎ
ꯄꯩꯁꯥꯁꯦ ꯑꯁ ꯌꯥꯝ ꯆꯠꯂꯤꯗ ꯈꯪꯗꯦꯗ
ꯆꯠꯂꯦ ꯑꯩꯈꯣꯏ ꯏꯁꯥꯅ ꯊꯣꯛꯆꯕꯣꯏꯅꯤꯀꯣ ꯆꯣꯟ ꯆꯣꯟ ꯇꯧꯋꯦꯔ
ꯃꯥꯅꯦ ꯏꯁꯥꯅ ꯊꯣꯛ
ꯏꯃꯥꯏ ꯄꯥꯗꯅꯤ ꯔ ꯆꯥꯕ ꯂꯤꯗꯣꯅꯦ ꯃꯤ ꯄꯥꯡ ꯇꯥꯒꯤ ꯃꯤꯅ
ꯃꯥꯅ ꯍꯪꯁꯨ ꯍꯪꯉꯛꯑꯦ ꯅꯪꯒꯤ ꯄꯩꯁꯥꯗꯤ ꯍꯦꯟꯃꯟꯈ꯭ꯔꯦ ꯀꯃꯥꯏꯅ ꯁꯤꯖꯟꯅꯕꯅꯣꯅ ꯃꯣꯏ ꯁꯤꯗꯩꯁꯤꯗ ꯑꯩꯈꯣꯏꯅ ꯇꯧꯔꯤꯕ ꯈꯣꯠꯂꯤꯕ ꯃꯌꯥꯝꯁꯣ ꯈꯪꯗꯕꯅꯤꯅ ꯍꯥꯏꯖꯔꯤꯕ
ꯁꯥꯥꯏ ꯃ ꯇꯤꯟ ꯆ ꯁꯔ ꯂꯥꯔꯒꯅꯤ ꯐꯪꯕꯀꯣ ꯑꯗꯨꯄꯥꯒꯦ ꯍꯥꯏꯒꯦ ꯌꯣꯟꯕꯕꯔꯖ ꯔꯝ
ꯌꯥꯝ ꯇꯥꯡꯉꯦ ꯅꯪ ꯂꯥꯏꯔꯤꯁꯤ ꯌꯣꯟꯊꯣꯛꯄ ꯀ ꯌꯥꯏ ꯌꯥꯝ ꯊꯤ ꯇꯥꯡꯉꯦ ꯅꯪꯒꯤꯁꯦ
ꯆꯉꯤꯟꯕ꯭ꯔꯥ
ꯆꯅꯤꯄꯥꯟ ꯆꯅꯤꯄꯥꯟ ꯑꯗꯨꯃꯥꯏꯅ ꯄꯤꯈꯤꯕ ꯅ ꯅꯪ ꯑꯁꯤ ꯗꯥꯏꯔꯦꯛ ꯐꯪꯗ꯭ꯔꯁꯨ ꯅꯪ ꯑꯗꯨꯝ ꯑꯍꯥꯟꯕꯁꯨ ꯅꯪ ꯆꯥꯇ꯭ꯔꯦꯠ ꯆꯥꯇ꯭ꯔꯦꯠ ꯑꯗꯨꯋꯥꯏ ꯌꯣꯟꯕ ꯌꯦꯡꯉꯣ
ꯆꯪꯉꯥ ꯆꯉꯥ ꯨꯖꯔꯥ
ꯄꯥꯝꯃꯨꯏꯍ ꯑꯗꯨꯗꯤ ꯂꯨꯄꯥꯅꯦ ꯆ ꯌꯥꯔꯦ ꯆꯥꯇꯨꯛꯇ ꯑꯣꯏꯔꯁꯨ ꯌꯣꯜꯂꯣ ꯆꯥꯊꯨꯛ ꯑꯅꯤ ꯂꯨꯄꯥ ꯂꯤꯁꯤꯡ ꯑꯃꯒ ꯂꯤꯁꯤꯡ ꯑꯃ ꯀꯩꯅꯣ ꯅꯠꯇ꯭ꯔꯣ ꯆꯅꯤ ꯅꯠꯇ꯭ꯔꯣꯕ ꯆꯅꯤ ꯂꯤꯁꯤꯡ ꯑꯃ ꯆꯅꯤ ꯌꯦꯟꯊꯣꯛꯑꯣ ꯑꯗꯨꯗ
ꯍ ꯊꯣꯛꯀꯦ ꯍꯥꯏꯗꯤ ꯑꯩ ꯑꯩ ꯍꯅ ꯀꯁꯨ ꯀ ꯎꯖ꯭ꯔꯦꯕ
ꯅꯪ ꯅꯝꯃ ꯊꯝ ꯂꯣꯏꯅꯦ
ꯃꯥꯅꯦ ꯑꯩꯉꯣꯟꯗꯗꯤ ꯀꯩꯅꯣ ꯇꯧꯗ꯭ꯔꯦꯕ ꯍꯥꯏꯗꯤ ꯑꯩ ꯀꯗꯧꯕꯗꯣ ꯄꯥꯔꯣꯏꯒ ꯃꯔꯤ ꯂꯩꯅꯗ꯭ꯔꯅꯤꯅ
ꯃꯥꯅꯦ ꯅꯪ ꯃꯇꯝ ꯃꯥꯡꯅꯕꯅꯦ ꯁꯦꯡꯅ
ꯃꯥꯅꯦ ꯀꯅꯥꯗ ꯌꯣꯟꯅꯤ ꯅꯣꯏ ꯀ꯭ꯂꯥꯁꯇꯒ ꯌꯥꯝ ꯂꯥꯏ ꯊꯋꯥꯏ ꯌꯥꯎꯕ
ꯌꯥꯎꯋꯣ ꯌꯥꯎꯋꯣ ꯌꯥꯎꯋ ꯏ ꯂꯩ
ꯃꯣꯏ ꯂꯩꯥꯏ ꯅꯤꯡꯗ ꯖꯒꯥ
ꯑꯩ ꯍꯪꯉꯛꯀꯦ ꯀꯩꯅꯣ ꯇꯧꯋꯦꯅ ꯍꯥꯏꯒꯦ ꯑꯣꯐꯔ ꯂꯩ ꯈꯣꯠꯂꯦ ꯑꯗꯣ ꯂꯧꯅꯤꯡ ꯍꯣ ꯍꯥꯏꯒꯦ ꯑꯗꯨꯒ ꯍꯪꯕꯤꯔꯛ ꯀꯅꯦ ꯑꯗꯨ
ꯑ ꯆꯇ꯭ꯔꯛ ꯆꯇ꯭ꯔ ꯇ ꯋꯥꯔꯤ ꯋꯥꯔꯤꯒꯣꯟ ꯊꯖꯨꯀꯥ ꯑꯩꯈꯣꯏ ꯃꯤꯉꯣꯟꯗꯒꯤꯩ ꯂꯩꯔꯨꯕ ꯃꯇꯝꯗ ꯑꯗꯨꯝ
ꯂꯔꯀꯥ ꯂ ꯀ ꯀꯥꯏꯁꯦ ꯇꯥꯕ ꯄꯣꯠ ꯅꯠꯇꯦ
ꯇꯥ ꯇꯔꯅꯤ
ꯛ ꯂꯥꯏꯔꯤꯛꯇꯕꯨ ꯀꯅꯥꯅ ꯇꯥꯕꯤꯔꯛꯇꯣꯏꯅꯣ ꯑꯗꯣ ꯅꯪꯁꯨ ꯁꯨꯝ ꯅꯪꯁꯦ ꯅꯝꯖꯜꯂꯒ ꯊꯝꯖꯂꯄꯗꯤ ꯊꯝꯗꯣꯏ ꯁꯥꯎꯄꯨꯗꯤ ꯌꯣꯟꯊꯣꯛ
ꯏꯕꯦꯝꯃ ꯑꯩ ꯑꯉꯥꯡ ꯑꯣꯏꯔꯀꯥꯟꯗꯅꯦꯗ ꯂꯥꯏꯔꯤꯁꯨꯦ ꯋꯥ ꯂꯨꯄꯥ ꯂꯤꯁꯤꯡ ꯃꯔꯤꯔꯤꯕꯒ ꯂꯩꯔꯤꯕ ꯆꯔ ꯌꯦꯡꯕꯒꯤ ꯑꯗꯨꯁꯨ
ꯑꯗꯨ ꯍꯥꯏꯔꯒꯅꯦ ꯌꯨꯝ ꯌꯨꯝꯗ ꯍꯥꯟꯅ ꯊꯥꯏꯅꯗꯤ ꯂꯥꯏꯔꯤꯛ ꯌꯣꯟꯕ ꯀꯦꯅꯕ ꯌꯣꯟꯕ ꯌꯥꯝ ꯂꯥꯛꯑꯝꯗ꯭ꯔꯥ ꯂꯩꯌꯦ ꯑꯩꯈꯣꯏꯁꯨ ꯄꯦꯄꯔꯒꯥꯁꯦ ꯊꯥ ꯊꯥꯑꯔꯒ ꯄꯦꯄꯔꯗꯨꯕꯨꯗꯤ
ꯍꯣꯏ ꯍꯣꯏ ꯍꯣꯏ ꯍꯣꯏ ꯃꯥꯅꯦ ꯃꯥꯅꯦ ꯃꯥꯅꯦ ꯐꯟ ꯐꯦꯛ ꯀꯌꯥ
ꯑꯦꯟꯁꯤꯌꯦꯟ ꯄꯦꯔꯠꯀꯤ ꯃꯤ ꯌꯥꯎꯕ ꯑꯗꯒꯤꯗꯤ ꯑꯥꯔꯠꯀꯤ ꯃꯔꯝꯗ ꯅꯩꯅꯕ ꯑꯗꯨꯒꯨꯝꯕꯁꯦ
ꯀꯩꯅꯣ ꯍꯣꯏ ꯑꯗꯨꯅꯅꯦ ꯑꯩꯁꯨ ꯑꯗꯨꯅꯦ ꯏꯕꯦꯝꯃ ꯂꯤꯁꯤꯡ ꯃꯔꯤ ꯐꯪ
ꯗꯗꯥꯅ ꯇꯧꯔ ꯂꯩꯍꯧꯔꯤꯅꯦ ꯑꯩꯈꯣꯏꯒꯤꯗꯤ ꯐꯅ ꯀꯏꯅꯔꯝꯝꯕꯅꯤ ꯍꯧꯖꯤꯛ ꯊꯤ ꯍꯧꯖꯤꯛ ꯊꯤꯔꯗꯤ ꯂꯩꯔꯝꯈꯤꯅꯤ ꯑꯩꯈꯣꯏ ꯌꯨꯝꯗ
ꯑꯩꯗꯤ ꯏꯕꯦꯝ ꯏꯃꯥꯟꯅꯕꯤꯗ ꯂꯧꯈ꯭ꯔꯦ ꯄꯤꯊꯣꯛꯈ꯭ꯔꯦ ꯍꯥꯏꯅ ꯄꯤꯖꯔꯤꯒꯦ ꯌꯦꯡꯉ
ꯊꯤꯔꯗꯤ ꯂꯦꯅꯣꯏ ꯄꯥꯕꯤꯁꯅ ꯀ ꯊꯕꯔꯝ ꯄꯩꯁꯥꯗꯃꯅ ꯔꯈꯣꯖꯦ
ꯏꯚꯦꯝ ꯃ ꯏꯃꯥꯟꯅꯕ ꯃꯌꯥꯝꯅ ꯈꯣꯝꯖꯤꯜꯂꯒ ꯄꯤꯛꯆꯔ ꯌꯦꯡ ꯂꯩ ꯑꯩꯗꯤ ꯀꯔꯤꯝ ꯈꯪꯖꯕꯣꯅꯦ ꯀ꯭ꯂꯥꯁ ꯁꯤꯛꯁ ꯅꯥꯕ
ꯑꯗꯩꯅꯦ ꯅꯤꯡꯅꯤꯉꯥ ꯍꯥꯏꯁꯦ ꯀꯜꯂꯦꯕ ꯑꯩꯈꯣꯏꯗꯁꯦ ꯈꯔ ꯑꯗꯨꯅꯅꯦꯅ ꯗꯗꯥꯅ ꯍꯥꯏꯈꯤꯕꯁꯦ ꯇꯧꯋꯦꯕ ꯑꯗꯨꯝ ꯑꯗꯨꯅ ꯃꯥ ꯂꯩꯌꯨ ꯍꯥꯏꯃꯤꯅ ꯑꯩꯈꯣꯏ ꯃꯥꯣꯏꯁꯨ ꯂꯩꯔꯦꯗꯅ
ꯎꯝ
ꯄꯥꯝꯨ ꯌꯥꯝ ꯄꯩꯁꯥꯗꯨꯣ ꯅꯪꯕꯣ
ꯑꯩꯗꯤꯅꯦ ꯑꯗꯨ ꯀꯥꯟꯅ ꯄꯩꯁꯥꯁꯨ ꯈꯪꯅꯗ꯭ꯔꯦ ꯑꯗꯨꯒ ꯑꯗꯨꯗꯣ ꯑꯩꯈꯣꯏ ꯄꯨꯄꯨꯒꯩꯒ ꯂꯩꯃꯤꯟꯅꯔꯝꯕꯅꯦꯕ ꯂꯥꯏꯔꯤꯛ ꯌꯣꯟꯕ ꯅꯨꯄꯥꯁ ꯂꯥꯛꯑꯕ ꯑꯩ ꯀ꯭ꯂꯥꯁ ꯁꯤꯛꯁꯇ ꯀꯥꯔꯤꯅꯤꯀꯣ ꯑꯦꯚꯔꯇꯥꯏꯖ ꯇꯧꯍꯜꯂꯦ ꯑꯩꯈꯣꯏꯁ ꯑꯩꯈ ꯄꯨꯅ ꯄꯥ ꯑꯃꯔ ꯑꯩ ꯃꯅ ꯑ ꯑ ꯆꯤꯌꯥꯔ ꯎꯕꯗꯨꯁꯨ ꯄꯥꯝꯃꯤꯗꯅ ꯑꯉꯥꯡꯅꯤꯅ
ꯎꯝ
ꯑꯩꯅ ꯄꯥꯝꯃꯦ ꯍꯥꯏꯔꯗꯤ ꯗꯤꯛꯁꯅꯔꯤꯅꯦ ꯑꯗꯒꯤ ꯂꯥꯏꯔꯤꯛ ꯃꯆꯥ ꯃꯆꯥ ꯑꯍꯨꯝ ꯑꯃ ꯂ ꯍꯥꯞꯄꯦ ꯄꯤꯛꯆꯔ ꯃꯌꯥꯝ ꯌꯥꯎꯋꯦ ꯑꯗꯨꯁꯨ ꯐꯟ ꯐꯦꯛꯀꯤ ꯂꯥꯏꯔꯤꯛ ꯑꯆꯧꯕ ꯊꯥꯕ ꯑꯃ ꯍꯥꯞꯄꯦ ꯑ ꯑꯩ ꯁꯥꯏꯟꯁꯀꯤ ꯃꯦꯟ ꯑꯗꯨꯅ ꯃꯦꯟ ꯃꯦꯟ ꯕꯨꯛꯅꯦꯕ ꯑꯗ ꯔꯃꯥ ꯍꯥ ꯑꯦꯦ ꯑꯗꯨꯗꯨꯗ ꯂꯥꯏꯔꯤꯛ ꯄꯨꯂꯞꯅ ꯇꯔꯨꯛꯂꯒ ꯑꯗꯨꯝ ꯁꯨꯏꯕ ꯑꯗꯨ ꯂꯧꯍꯧꯔꯦ ꯂꯤꯁꯤꯡ ꯃꯔꯤ ꯀꯌꯥꯅꯣ ꯇꯥꯏꯌꯦꯕꯀꯣ ꯑꯩꯈꯣꯏ ꯄꯨꯔꯥ ꯂꯩꯕꯤꯔꯦ ꯑꯗꯨꯒ ꯏꯃꯥꯟꯅꯕꯤ ꯏꯃꯥꯟꯅꯕ ꯃꯌꯥꯝ ꯂ ꯂꯩꯀꯥꯏ ꯈꯣꯃꯒ ꯄꯤꯛꯆꯔ ꯌꯦꯡ ꯂꯩꯕ
ꯄꯥꯕꯅꯦ ꯑꯗꯨꯗꯤ ꯀ ꯐꯕ ꯄꯥꯝꯃꯨꯌꯦ ꯄꯤꯛꯆꯔ ꯌꯦꯡꯕꯩꯗꯃꯛꯇ ꯌꯦꯡꯉꯑꯣ ꯑꯩꯈꯣꯏꯗ ꯑꯩꯈꯣꯏꯗ ꯍꯥꯏꯔꯤꯁꯨ ꯐꯠꯇꯦ ꯍꯥꯏꯕꯗꯨꯅꯦ
ꯑꯁ ꯑꯩꯁꯦ ꯑꯗꯨ ꯍꯥꯟꯅꯒ ꯌꯥꯝ ꯈꯪꯕ ꯅꯠꯇꯦ ꯑꯩꯕꯨꯗꯤ ꯑꯩꯈꯣꯏ ꯄꯣꯠꯇ ꯂꯩꯕꯤꯕꯅꯦꯕ ꯑꯗꯨ
ꯍꯣꯏ
ꯏꯃꯥꯟꯅꯕꯤꯗꯨ ꯂꯣꯏ ꯄꯨꯊꯣꯛꯈ꯭ꯔꯦ ꯑꯗꯨꯒ ꯗꯤꯛꯁꯅꯥꯔꯤ ꯇꯣꯡꯉꯥꯟꯅ ꯍꯥꯞꯄꯦ ꯔꯦꯕ ꯑꯗꯨꯒꯤ ꯑꯣꯏꯅ ꯈꯪꯅꯕ ꯌꯦꯡꯅꯕꯥ ꯅ ꯑꯗꯨ ꯗꯤꯛꯁ꯭ꯅꯥꯔꯤꯗꯨꯁꯨ ꯏꯃꯥꯟꯅꯕꯤꯅ ꯋꯥꯏꯒꯦ ꯍꯥꯏꯔ ꯂꯧꯒ꯭ꯔꯦ ꯁꯨꯛꯄꯤ ꯄꯤꯔꯛꯈꯤꯗ꯭ꯔꯦ ꯑꯗꯒꯤ ꯄꯤꯛꯆꯔ ꯌꯦꯡꯕꯒꯤ ꯄꯤꯛꯆꯔ ꯌꯦꯡꯕꯒꯤ ꯑꯩ ꯌꯦꯡꯉꯨꯒꯦ ꯍꯥꯏꯔ ꯑꯗꯨꯝ ꯂꯧꯒ꯭ꯔꯦ ꯁꯨꯛꯄꯤ ꯄꯤꯔꯛꯇ꯭ꯔꯦ ꯄꯥꯝꯃꯨꯏ ꯍꯨꯖꯤꯛꯇ ꯄꯥꯝꯃꯔꯛꯏ ꯏꯕꯦꯝꯃ ꯁꯥꯏꯟꯁꯀꯤꯅꯦ ꯀꯥꯟꯅ ꯀꯥꯟꯅꯕ ꯃꯌꯥꯝ ꯌꯥꯎꯋꯦ ꯁꯥꯏꯟꯀꯤ ꯂꯥꯏꯔꯤꯛꯇꫭ ꯊꯥ ꯊꯥꯏꯕ
ꯑꯗꯣ ꯊꯥꯏꯅ ꯊꯥꯏꯅꯒꯤ ꯃꯔꯝꯗ ꯉꯥꯇ ꯌꯥꯎꯗ꯭ꯔꯥ
ꯌꯥꯎꯋꯦ ꯊꯥꯏꯅꯒꯤꯅꯦ ꯋꯥꯔꯜ ꯁꯦꯝꯃꯛꯄꯗꯩ ꯍꯧꯔꯒꯅꯦ
ꯑꯗꯨ ꯅꯪꯅ ꯍꯥꯏꯁꯦ ꯃꯥꯟꯅꯔꯝꯗꯧ ꯃꯥꯜꯂꯦ ꯍꯥꯏꯕ ꯑꯩꯈꯣꯏ ꯌꯨꯝꯗ ꯂꯩꯕ ꯂꯥꯏꯔꯤꯛꯇꯨꯒ ꯃꯥꯟꯅꯔꯝꯅꯤꯕꯨ
ꯑꯗꯩ
ꯃꯆꯨꯗꯣ ꯕ꯭ꯂꯨ ꯃꯆꯨ ꯑꯣꯏ ꯀꯣꯚꯔꯗꯣ ꯕ꯭ꯂꯨ ꯃꯆꯨ ꯑꯣꯏ ꯑꯩꯈꯣꯏꯗꯤ
ꯑꯩꯗꯨꯅꯅꯦ ꯐꯟ ꯐꯦꯛꯀꯤ ꯂꯥꯏꯛ ꯁꯤꯅ ꯒ꯭ꯔꯤꯟ ꯑꯣꯏꯕꯀꯣ ꯒ꯭ꯔꯤꯟ ꯑꯃ ꯑꯔꯪ
ꯉꯥꯈꯣ ꯑꯃꯨꯛ ꯇꯧꯔꯛꯀꯦ ꯊꯝꯒꯦ